ꯇꯥꯕ꯭ꯔꯣ
ꯍꯥꯏ
ꯑꯣ ꯑꯆꯥ ꯆꯥ ꯀꯥꯏꯗꯧꯔꯤꯒꯦ
ꯑꯗꯨꯝ ꯂꯩꯌꯦꯗ
ꯎ
ꯅꯪꯗꯤ
ꯆꯥꯔꯕꯣ ꯑꯌꯨꯛꯀꯤꯗꯤ
ꯆꯥꯔꯦ ꯍꯣꯏ ꯑꯃꯨꯛ ꯂꯥꯝꯒꯗꯧꯔꯦ
ꯀꯔꯤ ꯃꯊꯦꯜ ꯆꯥꯕꯅꯣ
ꯑꯩ ꯉꯁꯤ ꯃꯥꯏꯔꯦꯟ
ꯃꯥꯏꯔꯦꯟꯗꯣ ꯑꯅꯧꯕꯔꯣ
ꯍꯥꯥ
ꯑꯅꯧꯕ
ꯍꯣꯏ ꯑꯅꯧꯕ
ꯃꯥꯏꯔꯦꯟ ꯈꯇꯥ
ꯍꯣꯏ ꯎꯝ ꯎꯝ ꯑꯗꯨ ꯈꯛꯇ ꯆꯥꯏ ꯃꯥꯏꯔꯦꯟ ꯏꯟꯁꯥꯡ ꯑꯗꯨꯒ ꯊꯔꯣꯏ ꯑꯃꯦꯠꯄ ꯎꯝ ꯎꯝ ꯑꯃꯦꯠꯄ ꯇꯥꯎꯔꯒ ꯎꯝ ꯊꯔꯣꯏꯒꯤ ꯆꯠꯅꯤꯗꯣ ꯑꯗꯨ ꯆꯥꯏ
ꯑꯗꯨꯃꯥꯏꯅ ꯆꯥꯕ꯭ꯔꯥꯅꯦ
ꯍꯣꯏ ꯏꯔꯣꯟꯕꯁꯨ ꯅꯠꯇꯕ ꯊꯔꯣꯏ ꯊꯔꯣꯏ ꯈꯛꯇ ꯆꯥꯕ ꯈꯪꯉꯤꯗꯅ ꯃꯦꯛꯇ ꯇꯧꯔꯒ
ꯍꯥꯥ ꯑ ꯑꯩꯈꯣꯏꯅꯤ ꯅꯦꯠꯋꯥꯛꯁꯦ ꯈꯔ ꯅꯨꯡꯉꯥꯏꯇꯕ ꯃꯥꯜꯂꯦꯍꯦ
ꯊꯥꯕꯣꯏꯒꯤ
ꯑꯥ ꯇꯥꯕ꯭ꯔꯥ ꯍꯜꯂꯣ